ꯂꯧ ꯑꯥ ꯀꯔꯤ ꯇꯧꯕꯗꯅꯣ
ꯑꯗꯨꯝ ꯐꯝꯃꯥ ꯂꯩꯌꯨꯅꯦ
ꯀꯩꯒꯤꯅ ꯐꯝꯃꯤꯗꯣ
ꯀꯩꯅꯣ ꯑꯪꯒꯛꯄꯤꯗꯤꯍꯦ
ꯃꯤ ꯃꯤ ꯎꯁꯤꯠꯇꯕꯒꯤꯔꯣ
ꯑꯉꯥꯡ ꯃꯆꯥ ꯅꯣꯏꯗꯣꯏꯕꯨ ꯀꯅꯥ ꯎꯁꯦꯠꯇꯣꯏꯅꯣ
ꯑꯁ ꯑꯉꯥꯡ ꯃꯆꯥ ꯍꯥꯏꯅꯦ ꯅꯣꯏ ꯏꯆꯦ ꯑꯩꯉꯣꯟꯗꯕꯨ
ꯅꯪꯕꯨ ꯚꯣꯠ ꯊꯥꯗꯕ ꯐꯪꯉꯕꯣ
ꯚꯣꯠ ꯊꯥ ꯊꯥꯗ꯭ꯔꯗꯤ ꯑꯉꯥꯡꯅꯤ ꯍꯥꯏꯕ꯭ꯔꯣ ꯀꯅꯥꯅ ꯍꯥꯏꯔꯤꯅꯣ ꯑꯗꯨꯗꯤ
ꯏꯁ
ꯅꯍꯥꯟꯅ ꯕꯣꯠꯇꯣ ꯊꯥꯗ ꯊꯥꯗ ꯊꯥꯗ ꯊꯥꯗꯅ ꯊꯥꯕꯁꯨ ꯂꯣꯏꯍꯧꯔꯦ
ꯌꯥꯔꯦꯍꯦ ꯃꯥꯟꯗ
ꯀꯦ ꯃꯥꯅꯤꯡꯉꯥꯏ ꯍꯥꯏꯕꯅꯦ ꯈꯪꯗꯦꯕꯣ ꯊꯕꯛ ꯇꯧꯔ ꯂꯩꯕ꯭ꯔꯣ
ꯎꯝ ꯆꯨꯝꯒꯗꯧꯋꯦ
ꯀꯔꯤ ꯀꯔꯤ ꯊꯕꯛ
ꯂꯧ ꯁꯨꯕ ꯂꯧꯃꯤ
ꯂꯧ ꯁꯨꯕ ꯍꯧꯔꯕꯣ ꯅꯣꯏꯁꯨ
ꯑꯦ ꯊꯦꯡꯈ꯭ꯔꯦ ꯍꯧꯖꯤꯛ ꯍꯧꯗꯕ ꯀꯅꯥꯁꯨ ꯂꯩꯔꯝꯃꯔꯣꯏ
ꯑꯩ ꯑꯩꯗꯤ ꯅꯣꯏꯗꯣ ꯂꯧ ꯁꯨꯕ ꯍꯧꯗ꯭ꯔꯤꯕ꯭ꯔꯥ ꯈꯟꯕ
ꯑꯁ ꯑꯗꯨ ꯑꯣꯏꯔꯗꯤ ꯅꯪ ꯑꯩꯈꯣꯏ ꯌꯨꯝꯗ ꯂꯥꯛꯇꯕ ꯌꯥꯔꯔꯣꯏꯕꯨ
ꯂꯥꯛꯅꯤꯡꯗꯦꯗ
ꯑꯩ ꯁꯨꯝ ꯀꯣꯏꯔꯛꯑꯣ ꯍꯥꯏꯕꯅꯤꯗ ꯀꯩꯅꯣ
ꯀꯣꯏꯁꯨ ꯀꯣꯏꯔꯛꯅꯤꯡꯗꯦ ꯅꯣꯏ ꯅꯣꯏꯈꯣꯟꯗ ꯅꯣꯏꯈꯣꯟꯗ ꯂꯩꯕ ꯅꯨꯡꯉꯥꯏꯇꯕꯀꯣ ꯑꯩ ꯅꯍꯥꯟꯗꯣ ꯂꯥꯛꯑꯦꯕ ꯅꯣꯏ ꯈꯨꯟꯗꯀꯣ ꯂꯩꯌꯦ ꯑꯗꯨꯒ ꯑ ꯂꯦꯞꯁꯨ ꯂꯦꯞꯇꯦ ꯑꯗꯨꯕꯨꯀꯣ ꯅꯨꯡꯉꯥꯏꯇꯦ
ꯑꯗꯨ ꯂꯩꯁꯥꯕꯤ ꯑꯣꯏꯅ ꯂꯥꯛꯑꯗꯤ ꯅꯨꯡꯉꯥꯏꯔꯣꯏꯅꯦ ꯃꯧ ꯑꯣꯏꯅ ꯂꯥꯛꯑꯣ
ꯃꯧ ꯑꯣꯏꯅ ꯂꯥꯛꯑꯣ ꯍꯥꯏꯕꯗꯤ
ꯌꯨꯝ ꯄꯥꯜꯂꯛꯑꯣꯕ
ꯅꯣꯏ ꯈꯨꯟꯗꯔꯣ
ꯍꯏ
ꯑꯁ ꯒꯨꯝꯅ ꯎꯝ ꯅꯄꯥ ꯂꯩꯇꯦꯗ
ꯎꯝ ꯑꯩꯈꯣꯏꯗꯤ ꯍꯅꯨꯕꯅꯦꯀꯣ
ꯑ ꯅꯪ ꯁꯨ ꯅꯨꯨꯄꯔꯣ ꯄꯈꯪꯔꯣ ꯍꯥꯏꯕ
ꯍꯨꯝ ꯏꯆꯥ ꯑꯅꯤ ꯂꯩꯔꯦꯗ
ꯑꯗꯨꯅꯦꯕ ꯑꯩꯁꯨ ꯏꯆꯥ ꯑꯍꯨꯝ ꯂꯩꯈ꯭ꯔꯦ ꯑꯩꯁꯨ
ꯑꯣ ꯅꯪꯅ ꯅꯨꯄꯥ ꯑꯍꯨꯝ ꯂꯩꯔꯦꯕ
ꯑꯩꯒꯤꯗꯤ ꯏꯆꯥ ꯑꯍꯨꯝ ꯁꯨꯔꯦ ꯅꯨꯄꯥ ꯑꯅꯤ ꯅꯨꯄꯤ ꯑꯃ ꯀꯅꯥ ꯀꯅꯥ ꯇꯧꯔꯤꯅꯣ ꯂꯧꯒꯤ ꯊꯕꯛ
ꯅꯪꯒꯤ ꯅꯦꯠꯋꯥꯛ ꯆꯞꯒꯤꯔ ꯑꯩꯒꯤꯔ ꯒ꯭ꯌꯥꯟ ꯇꯗ꯭ꯔꯦ ꯑꯣ
ꯅꯪꯒꯤ ꯅꯪꯒꯤꯁꯨ ꯆꯞꯄꯦ ꯍꯣꯏ ꯌꯥ ꯂꯧ ꯁꯨꯕꯨ ꯃꯤ ꯀꯌꯥ ꯌꯥꯝꯃ ꯁꯨꯒꯦꯔꯣ
ꯅꯣꯏ ꯂꯣꯏꯅ ꯁꯨꯨꯔꯥ ꯌꯥꯗ꯭ꯔꯣ
ꯃꯁꯥ ꯃꯁꯥꯒꯤ ꯊꯕꯛ ꯂꯣꯏꯟ ꯆꯠꯅꯩꯗꯥ ꯑꯗꯨꯒꯤꯅꯦ
ꯑꯣ ꯊꯕꯛ ꯂꯩꯇ꯭ꯔꯗꯤ ꯃꯤ ꯂꯣꯏꯅ ꯁꯨꯔꯒ ꯊꯨꯅ ꯂꯣꯏꯁꯤꯟꯅꯕꯅ ꯐꯠꯇ꯭ꯔꯣ ꯑꯗꯨꯅ
ꯍꯣꯏ ꯅꯪ ꯑꯗꯨꯗꯤ ꯅꯪꯁꯨ ꯂꯥꯛꯑꯣ
ꯑꯩꯈꯣꯏꯒꯤ ꯑꯩꯈꯣꯏꯒꯤ ꯇꯧꯔꯀꯥꯟꯗ ꯅꯪ ꯂꯥꯛꯄ꯭ꯔꯣ
ꯑꯁ ꯅꯣꯏꯒꯤ ꯇꯧꯔꯀꯥꯟꯗꯗꯤ ꯑ ꯁꯣꯏꯗꯕꯤꯗ ꯌꯥꯎꯔꯅꯤ ꯀꯩꯅꯣ
ꯑꯗꯨꯅ ꯍꯧꯖꯤꯛꯀꯥꯟ ꯂꯥꯛꯇꯕꯒꯤ ꯀꯃꯥꯏ ꯑꯩ ꯂꯥꯛꯀꯦꯔꯣ
ꯑꯦ ꯑꯗꯨꯕꯨꯗꯤ ꯅꯨꯄꯤꯅ ꯍꯥꯟꯒꯗꯕꯅꯦ ꯀꯩꯅꯣ ꯑꯌꯥ
ꯏꯁ ꯅꯨꯄꯥꯅ ꯍꯟꯗ꯭ꯔꯒ ꯅꯨꯄꯤꯅ ꯍꯟꯗꯣꯏꯕ
ꯍꯩꯃ ꯍꯩꯃ
ꯑ
ꯑꯉꯛꯄꯅꯦꯍꯦ
ꯑꯉꯛꯄꯅꯤ ꯅꯪꯁꯨ ꯑꯉꯛꯄꯒꯤ ꯋꯥ
ꯑꯗꯨꯗꯤ ꯀꯣ
ꯍꯨꯝ
ꯅꯪ ꯀꯩ ꯆꯥꯕꯅꯣꯕ ꯅꯪ ꯈꯣꯟꯗꯣ ꯌꯥꯝ ꯇꯥꯕ ꯅꯨꯡꯉꯥꯏ
ꯑꯩꯒꯤꯔꯣ
ꯍꯣꯏ
ꯄꯥꯝꯕ꯭ꯔꯣ
ꯍꯣꯏ ꯑꯩꯗꯤ ꯅꯪꯒꯤ ꯈꯣꯟ ꯇꯥꯔꯒ ꯅꯪꯕꯨ ꯉꯥꯎꯔꯦ ꯑꯁꯦꯡꯕ ꯐꯒꯤ ꯅꯠꯇꯦ ꯑꯁꯦꯡꯕ
ꯄꯤꯔꯛꯎꯔꯣ ꯂꯧꯊꯣꯛꯔꯒ꯫
ꯑꯦꯀꯃꯥꯏꯅ꯫
ꯑꯩꯒꯤ ꯑ ꯑꯩꯒꯤ ꯈꯣꯟꯖꯦꯜ ꯊꯣꯛꯄꯒꯤ ꯀꯩꯅꯣ꯫
ꯅꯪ ꯈꯅꯥꯎꯗꯣ ꯄꯤꯔꯛꯀꯦ ꯍꯥꯏꯕ꯭ꯔꯥ꯫
ꯎꯝ꯫
ꯎ꯫
ꯂꯧ ꯂꯧꯅꯤꯡꯂꯗꯤ ꯍꯥꯏꯕꯤꯗ
ꯑꯦ ꯅꯨꯄꯥ ꯑꯩꯅꯗꯤ ꯑꯗꯨꯒꯨꯝꯕ ꯅꯪꯒꯤ ꯈꯣꯟꯖꯦꯜꯗꯨ ꯄꯨꯔꯗꯤ ꯑꯩꯕꯨ꯫ ꯅꯨꯄꯤ ꯃꯥꯜꯂꯦ ꯍꯥꯏꯔꯛꯑꯅꯤꯍꯦ ꯌꯥꯔꯣꯏꯍꯦ꯫
ꯑꯗꯨꯁꯨ ꯌꯥꯏꯅ꯫ ꯑ ꯅꯪꯒꯤ ꯅꯪꯒꯤ ꯀꯔꯤꯅꯣ ꯅꯪꯒꯤ ꯑꯉꯥꯡ ꯑꯅꯤ ꯂꯩ ꯍꯥꯏꯕ ꯅꯠꯇ꯭ꯔꯣ꯫ ꯑꯗꯨꯗ ꯑꯃ ꯍꯥꯞꯄꯣꯑꯣ ꯅꯨꯄꯤ ꯅꯨꯄꯤ ꯂꯩꯔꯗꯤ꯫
ꯑꯩꯗꯤ ꯑꯗꯨ ꯄꯥꯝꯗꯣ ꯑꯗꯨ ꯅꯪ ꯏꯁꯩꯒꯨꯝꯕꯗꯤ ꯁꯛꯄ꯭ꯔꯥ꯫
ꯁꯥꯛꯇꯦ ꯀꯗꯥꯏꯗꯩ ꯏꯁꯩꯅꯣꯗ ꯏꯁꯩ ꯁꯥꯛꯄꯁꯨ ꯍꯥꯏꯁꯨ ꯍꯥꯏꯇꯔꯒ꯫
ꯑꯁ ꯑꯩ ꯏꯁꯩ ꯑꯃ ꯐꯣꯡꯅꯤꯡꯕꯀꯣ꯫ ꯇꯧꯕꯅꯦꯕꯀꯣ ꯑꯗꯨ ꯁꯣꯔ ꯄꯥꯟꯕꯗꯤ ꯂꯣꯏ ꯂꯣꯏꯔꯦ ꯄꯁꯛ ꯄꯤꯅꯕ ꯂꯩꯇꯕ꯫
ꯑꯣ ꯑꯗꯣ ꯁꯥꯛꯑꯣꯅ ꯅꯪ
ꯑꯩꯕꯨꯗꯤ ꯑꯩ ꯍꯣꯏ ꯑꯩ ꯑꯩ ꯈꯅꯥꯎꯗꯤ ꯌꯥꯝ ꯐꯖꯩꯕ ꯑꯗꯨꯕꯨ ꯑꯩꯒꯤ ꯈꯣꯟꯗꯣ ꯇꯥꯕ ꯅꯨꯡꯉꯥꯏꯇꯕ꯫
ꯑꯩꯒꯤ ꯈꯣꯟꯁꯨ ꯇꯥꯕ ꯅꯨꯡꯉꯥꯏꯇꯦ ꯑꯩꯒꯤ ꯈꯅꯥꯎ ꯀꯩꯅꯣ ꯈꯅꯥꯎ꯫ ꯑꯩ ꯒꯌꯟ ꯇꯗꯦ ꯑꯩ
ꯑꯁꯦꯡꯕ ꯑꯩꯗꯤ ꯌꯥꯝ ꯉꯥꯎꯔꯦꯕꯨ꯫
ꯀꯔꯤꯅꯣ ꯀꯔꯤꯅꯣ ꯉꯥꯎꯕꯗꯣ꯫
ꯅꯪ ꯅꯪ ꯈꯣꯟꯗꯣ ꯍꯥꯏꯕ꯫
ꯑꯣ꯫
ꯅꯁꯛ ꯑꯗꯣ ꯄꯤꯛꯇꯛ ꯇꯧꯔꯒꯀꯣ ꯑꯁ ꯑꯥ ꯑꯇꯤꯌꯥꯗ ꯑꯇꯤꯌꯥꯗ ꯄꯥꯏꯕ ꯆꯦꯛꯀ꯭ꯂꯥꯒꯨꯝꯅ꯫
ꯍꯁ꯫
ꯇꯂꯦ ꯑꯗꯨꯒꯨꯝꯕ ꯋꯥꯔꯤꯁꯤꯗꯤ꯫
ꯑꯗꯨꯀꯣ꯫ ꯑꯩ ꯅꯪꯕꯨ ꯅꯨꯡꯁꯤꯒꯦ ꯍꯥꯏꯌꯦ꯫
ꯁꯦꯝꯅꯦ ꯁꯔꯨꯛ ꯈꯥꯟꯅ ꯀꯥꯖꯜꯗ ꯍꯥꯏꯕ꯫
ꯂꯥꯎꯗ ꯆꯠꯂꯒ ꯀꯔꯤꯅꯣ ꯁꯦꯔꯥꯟ ꯇꯨꯔꯥꯟꯒꯤ ꯋꯥ ꯐꯖꯅ ꯉꯥꯡꯉꯦꯍꯦ꯫
ꯀꯩꯅꯣꯅꯦ ꯁꯔꯨꯛ ꯈꯥꯟꯅ ꯀꯥꯖꯜꯗ ꯑꯩ ꯅꯪꯕꯨ ꯅꯨꯡꯁꯤ ꯍꯥꯏꯌꯦ ꯍꯥꯏꯅ ꯅꯉꯣꯟꯗ ꯇꯝꯕꯤꯔꯒ꯫
ꯑꯁ ꯑꯗꯨꯗꯣ ꯇꯥꯅꯤꯡꯗꯕꯀꯣ꯫
ꯑꯌꯥ꯫
ꯇꯥꯅꯤꯡꯗꯦ ꯍꯥꯏꯕ ꯑꯁꯤ ꯑꯟ꯫ ꯑ ꯅꯨꯄꯥ ꯀꯩꯅꯣ ꯑꯥ ꯃꯣꯏ ꯃꯣꯏꯁꯨ ꯂꯧ ꯆꯠꯂꯦ ꯍꯥꯏꯌꯦ ꯅꯣꯏ ꯈꯨꯟꯒꯤ ꯃꯤꯀꯣ꯫
ꯑꯣ ꯆꯥꯠꯂꯝꯅꯤ꯫
ꯑꯗꯨ ꯅꯣꯏ ꯀꯩꯅꯣ ꯂꯥꯞꯅꯕ꯭ꯔꯣ꯫
ꯈꯪꯗꯦꯅꯦ ꯂꯥꯞꯇꯤ ꯂꯥꯞꯇꯧ ꯃꯥꯟꯗ꯭ꯔꯦꯗ ꯑꯩꯈꯣꯏꯁꯨ ꯄ꯭ꯔꯤꯊꯤꯕꯤꯗꯅꯤ ꯁꯨꯔꯤꯗꯣ ꯃꯣꯏꯁꯨ ꯄ꯭ꯔꯤꯊꯤꯕꯤꯗ ꯑꯣꯏꯔꯝꯅꯤ
ꯅꯠꯇꯦ ꯅꯣꯏ ꯈꯨꯟꯒꯤ ꯅꯨꯄꯥꯗꯣ ꯑꯩꯅ ꯍꯥꯏꯕꯗꯣ
ꯈꯪꯗꯦ ꯃꯥ ꯑꯩ ꯊꯦꯡꯅꯗꯤꯌꯦ
ꯑꯣ
ꯂꯧꯐꯝ ꯇꯣꯡꯉꯥꯜꯂꯤꯗ
ꯗꯦ ꯑꯗꯨꯝ ꯀꯩꯅꯣ ꯇꯣꯉꯥꯟꯗꯕꯤꯅ ꯇꯧꯕ꯭ꯔꯥ ꯍꯥꯏꯕ ꯈꯟꯕ
ꯅꯪꯅ ꯈꯜꯂꯤꯕꯗꯣ
ꯅꯣꯏꯒꯤꯗꯣ ꯅꯣꯏ ꯅꯣꯏꯒꯤ ꯂꯧꯗꯣ ꯑ ꯅꯣꯏ ꯈꯨꯟꯒꯤ‌ ꯃꯠ ꯃꯈꯥꯗꯨꯅꯤꯀꯣ ꯂꯧ ꯈꯨꯌꯥꯝ ꯂꯩꯕꯗꯣ
ꯎꯝ ꯎꯝ ꯎꯝ
ꯑꯣ
ꯌꯥꯝ ꯁꯤꯡꯉꯤꯍꯦ ꯅꯪꯗꯤ
ꯍꯟꯗꯠ ꯅꯠꯇꯦ ꯎꯝ ꯀꯩꯅꯣ ꯑꯩ ꯌꯨꯝꯗ ꯂꯥꯛꯄ ꯃꯇꯝꯗ ꯑꯗꯨꯒꯤ ꯂꯝꯕꯤꯗ ꯆꯠꯂꯦꯕ ꯑꯗꯨꯒꯤ ꯎ ꯎꯋꯦ
ꯑꯗꯨ ꯂꯝꯕꯤꯗ ꯄꯣꯟꯆꯠ ꯆꯠꯀꯅꯨꯀꯣ
ꯀꯩꯅꯣ ꯑꯥꯏ ꯑꯩꯗꯤ ꯈꯪꯗꯦ ꯃꯣꯏꯅ ꯄꯨꯕꯤꯕꯒꯤꯅꯦ
ꯑꯦ
ꯁꯤꯡꯗ ꯄꯨꯕꯤꯕꯒꯤ ꯑꯗꯨꯝ ꯆꯠꯄꯅꯤ ꯀꯩꯅꯣ
ꯑꯗꯨ ꯆꯠꯂꯗꯤ ꯅꯪ ꯂꯝꯕꯤ ꯃꯥꯡꯒꯅꯦꯕ
ꯑꯦꯁ ꯅꯣꯏ ꯈꯨꯟꯗꯣ ꯆꯪꯉꯦ ꯅꯣꯏ ꯈꯨꯟ ꯅꯣꯏ ꯈꯨꯟꯗꯒꯤ ꯆꯥꯔꯒ ꯑ ꯑꯗꯨ ꯁꯣꯔꯣꯛꯗ ꯑꯃꯨꯛ ꯂꯥꯅꯤꯡꯉꯥꯏ ꯊꯣꯛꯑꯦꯕ
ꯑꯣ ꯑꯣ ꯑꯣ ꯑꯗꯨꯗꯤ ꯅꯪꯁꯦ ꯅꯪꯁꯦ ꯑꯗꯨꯝ ꯌꯥꯏꯅꯦ
ꯀꯔꯤ ꯀꯔꯤ ꯌꯥꯏ ꯍꯥꯏꯕꯗꯤ
ꯂꯝꯕꯤꯁꯦ ꯌꯥꯝ ꯈꯪꯉꯦꯕ
ꯎꯝ ꯅꯨꯃꯤꯠ ꯑꯃꯈꯛꯇꯅꯦ ꯆꯠ ꯅꯨꯃꯤꯠ ꯑꯃꯈꯛꯇꯅꯦꯕ ꯑꯩ ꯆꯠꯕꯗꯣ ꯑꯗꯨ ꯐꯖꯅ ꯌꯦꯡꯕꯅꯦꯕ ꯁꯥꯡ ꯑ ꯁꯥꯡꯗꯤ ꯁꯥꯡꯉꯦ ꯑꯗꯨꯒꯤ ꯂꯝꯕꯤꯗꯣ ꯌꯥꯝ ꯂꯥꯞꯄꯦ ꯍꯥꯏꯕ
ꯇꯧꯕꯅꯦ ꯇꯧꯕꯅꯦ
ꯎꯝ ꯑꯗꯨ ꯅꯣꯏꯈ ꯅꯣꯏꯒꯤ ꯌꯨꯝꯗꯤ ꯀꯥꯏꯗꯅꯣ ꯃꯊꯛꯇꯔꯣ ꯃꯈꯥꯗꯔꯣ ꯑꯗꯨ ꯑ ꯁꯣꯔꯣꯛ ꯈꯔ ꯑꯆꯧꯕ ꯂꯩꯕꯗꯣ ꯒꯥꯔꯤ ꯆꯠꯄꯒꯤ
ꯑꯗꯨ ꯑꯩ ꯃꯈꯥꯔꯣꯝꯗ ꯍꯥꯏꯕ ꯇꯥ ꯑꯦ ꯃꯈꯥꯔꯣꯝꯗ ꯅꯠꯇꯦ ꯃꯊꯛꯇ ꯃꯌꯥꯏꯗꯅꯦ ꯑꯩꯈꯣꯏ ꯌꯨꯝꯗꯤ
ꯑꯣ
ꯑꯁ ꯍꯌꯦꯡꯒ ꯑꯩꯈꯣꯏ ꯁꯨ ꯃꯥꯡꯗꯒ ꯂꯦꯞꯄꯒ ꯏ ꯆꯦꯜ ꯂꯥꯛꯑꯦ ꯀ ꯍꯥꯏꯔꯛꯑꯗꯤ ꯂꯣꯏꯔꯦꯀꯣ ꯅꯪ
ꯆꯦꯜꯂꯛꯑꯦ ꯍꯥꯕꯗꯤ
ꯍꯌꯦꯡꯒ ꯑꯁ ꯐꯗꯤꯒ ꯅꯪ ꯀꯣꯛꯇ ꯑꯨꯞꯁꯜꯂꯒ ꯑꯩ ꯁꯨꯃꯥꯡꯗ ꯂꯦꯞꯄꯒ ꯌꯨꯝ ꯆꯦꯜꯂꯛꯑꯕꯅꯦꯒ ꯍꯥꯏꯔꯛꯑꯗꯤ ꯂꯣꯏꯔꯦꯕ
ꯍꯩ꯭ꯁ
ꯑꯩꯒꯤ ꯌꯨꯝꯒ ꯍꯪꯉꯤꯗꯣ
ꯑꯦꯍ ꯅꯠꯇꯦꯍꯦ
ꯃꯅꯤ
ꯎꯝ ꯑꯩ ꯀꯩꯅꯣꯝꯃ ꯍꯪ ꯍꯪꯅꯤꯡꯕ ꯂꯩꯌꯦꯅꯦ
ꯀꯔꯤꯅꯣ
ꯉꯔꯥꯡꯗꯣ ꯑꯩ ꯂꯝꯕꯤ ꯃꯥꯡꯕꯀꯣ
ꯑꯣ
ꯑꯩꯗꯣ ꯂꯝꯕꯤ ꯃꯥꯡꯕꯒꯤ ꯀꯩꯅꯣ ꯇꯧꯐꯝ ꯈꯪꯗ꯭ꯔꯥ ꯑꯃꯨꯛ ꯍꯜꯂꯛꯑꯦꯕ ꯉꯔꯥꯡꯗꯣ
ꯑꯣ
ꯑꯗꯨ ꯂꯝꯕꯤ ꯅꯪꯒꯤ ꯊꯝꯃꯣꯏꯒꯤ ꯂꯝꯕꯤꯗ
ꯌꯥꯏꯅꯦ
ꯃꯤ ꯃꯤ ꯃꯤ ꯌꯥꯝꯅꯗꯤ ꯆꯠꯄꯤꯗꯦꯗ ꯑꯗꯨ ꯂꯝꯕꯤꯗꯣ
ꯑꯣ
ꯑꯍꯨꯝꯒꯨꯝꯗꯤ ꯆꯠꯄꯤꯔꯦ ꯃꯤ ꯑꯍꯨꯝꯒꯨꯝꯗꯤ
ꯅꯧ ꯅꯧꯅ ꯑꯃꯁꯨ ꯆꯠꯄꯤꯕꯒꯨꯝ ꯇꯧꯋꯤꯅꯦ
ꯅꯧꯅ ꯒ꯭ꯌꯥꯟ ꯇꯥꯗꯦ
ꯅꯍꯥꯟꯈꯩ ꯌꯥꯝ ꯀꯨꯏꯗꯕꯤꯗꯀꯣ ꯏꯀꯨꯏ ꯀꯨꯏꯗ꯭ꯔꯤꯉꯩꯗ
ꯎꯝ
ꯅꯍꯥꯟ ꯊꯥ ꯑꯅꯤ ꯑꯍꯨꯝ ꯃꯃꯥꯡꯗ ꯑꯃꯗꯤ ꯆꯠ ꯆꯠꯂꯝꯃꯦꯕ ꯅꯪꯒꯤ ꯊꯝꯃꯣꯏ ꯂꯝꯕꯤꯗꯣ
ꯑꯩꯒꯤ ꯊꯃꯣꯏ ꯂꯝꯕꯤꯗ
ꯍꯣꯏ
ꯍꯩꯁ‌ ꯒ꯭ꯌꯥꯟ ꯇꯥꯗꯦꯕꯣ
ꯎꯝ ꯑꯉꯥꯡ ꯑꯣꯏꯕꯩꯅꯤꯅꯦꯕ ꯃꯇꯨ ꯅꯌꯥꯝꯕꯅ ꯍꯥꯏꯗꯤ ꯒ꯭ꯌꯥꯟ ꯁꯨꯡꯇ‌ꯥ ꯇꯥꯔꯣꯏ
ꯑ꯭ꯁ ꯑꯉꯥꯡ ꯍꯥꯏꯌꯦꯦ ꯑꯁ ꯅꯆꯦꯗꯨꯕꯨ ꯑꯉꯥꯡ ꯍꯥꯏꯕ ꯌꯥ ꯍꯧꯅꯕ꯭ꯔꯣ
ꯍꯩ ꯑꯉꯥꯡ ꯑꯣꯏꯕꯁꯤꯡꯅꯦ ꯈ꯭ꯋꯥꯏꯗꯒꯤ ꯑꯍꯟ ꯑꯣꯏꯅꯤꯡꯉꯤꯁꯦ
ꯑ꯭ꯁ ꯑꯍꯟ ꯑꯣꯏꯅꯤꯡꯗꯦꯗ
ꯀꯩꯒꯤꯅꯣ
ꯑꯍꯟ ꯁꯨꯡ ꯑꯣꯏ ꯑꯣꯏꯅꯤꯡꯗꯦꯕꯣ
ꯑꯗꯨꯗꯤ ꯀꯩꯅꯣ ꯑꯉꯥꯡ ꯍꯥꯏꯔꯒ ꯑꯃꯨꯛ ꯇꯜꯂꯦ ꯍꯥꯏ
ꯑꯉꯥꯡ ꯑꯉꯥꯡꯁꯨ ꯑꯣꯏꯗꯦ ꯑ ꯑ ꯑꯍꯟꯁꯨ ꯑꯣꯏꯗꯦ
ꯑ꯭ꯁ ꯑꯗꯨꯒꯨꯝꯕ ꯑꯗꯨꯒꯨꯝꯕ ꯑ꯭ꯁ ꯑꯗꯨꯒꯨꯝꯕ ꯂꯦꯡꯒꯥꯗꯨꯅꯦ ꯑꯩ ꯄꯥꯝꯃꯤꯁꯦ
ꯑꯩ ꯅꯍꯥꯟꯗꯒꯤ ꯊꯤꯔ ꯂꯩꯔꯕꯅꯤ ꯀꯩꯅꯣ
ꯑꯣ ꯊꯦꯡꯅ ꯍꯥꯏꯔꯛꯑꯦꯅꯦ ꯑꯗꯨꯗꯤ
ꯃꯤꯅ ꯕꯨꯛ ꯇꯧꯈ꯭ꯔꯖꯥꯠꯂꯣ
ꯊꯦꯡꯅ ꯍꯥꯏꯔꯛꯏꯗꯨꯗꯤ ꯑꯦ ꯊꯦꯡꯅ ꯍꯥꯏꯔꯛꯑꯦ ꯑꯩ ꯍꯅꯨꯕꯤ ꯑꯣꯏꯈ꯭ꯔꯦꯅ ꯍꯧꯖꯤꯛꯇꯤ
ꯍꯅꯨꯕꯤꯅꯦ ꯑꯩ ꯄꯥꯝꯃꯤꯁꯦ
ꯍꯅꯨꯕꯤꯔꯣ ꯅꯪ ꯊꯤꯔꯤꯁꯦ
ꯍꯣꯏ ꯍꯅꯨꯕꯤꯕꯨ ꯊꯤꯔꯒ ꯅꯨꯄꯤ ꯑꯃꯨꯛ ꯑꯇꯣꯝꯕ ꯊꯤꯅꯤꯡꯉꯥꯏ ꯁꯦꯕꯥ ꯇꯧꯅꯕ
ꯍꯅꯨꯕꯤꯕꯨ ꯁꯦꯕꯥ ꯇꯧꯅꯤꯡꯉꯥꯏꯔꯣ ꯁꯦꯕꯥ ꯇꯧꯕꯤ ꯇꯧꯕꯤꯗ꯭ꯔꯒ ꯊꯤꯅꯤ ꯊꯤꯅ ꯉꯥꯡꯉꯗꯤ ꯀꯤꯖꯩꯍꯦ
ꯑꯗꯨ ꯑꯣꯏꯔꯗꯤ ꯑꯩꯗꯤ ꯈꯪꯗ꯭ꯔꯦꯍꯦ ꯁ꯭ꯋꯥꯏ ꯌꯧꯔꯗꯤ ꯋꯥꯔꯤꯁꯦ ꯊꯨꯞꯁꯤꯜꯂꯁꯦ
ꯑꯗꯨ ꯑꯗꯨꯒꯤ ꯃꯇꯥꯡ ꯑꯣꯏꯔꯗꯤ ꯂꯥꯛꯅꯤꯡꯗꯦꯍꯦ
ꯎꯝ ꯑꯗꯨ ꯑꯗꯨꯗꯤ ꯂꯥꯛꯑꯣ ꯍꯅꯨꯕꯤꯗꯣ ꯇꯥꯟꯊꯣꯛꯑꯒꯦ
ꯍꯅꯨꯕꯤ ꯍꯅꯨꯕꯤ ꯑꯩꯅꯦ ꯍꯥꯏꯔꯒ ꯀꯔꯤꯔꯣ
ꯑꯗꯨ ꯅꯪꯕꯨ ꯇꯥꯟꯊꯣꯛꯑꯒꯦ ꯍꯥꯏꯕꯅꯦ
ꯑꯗꯨꯗꯤ ꯑꯥ